ꯍꯜꯂꯣ ꯀꯩꯗꯧꯔꯤ ꯌꯦ
ꯀ꯭ꯂꯥꯁ ꯂꯣꯏꯔꯒ ꯍꯧꯖꯤꯛ ꯂꯥꯛꯑꯦ
ꯎ
ꯅꯪꯗꯤꯦ
ꯆꯥꯛ ꯆꯥꯔꯒ ꯂꯩꯌꯦꯦ ꯑꯩꯈꯣꯏꯗꯤ
ꯑ ꯀꯥꯏꯦꯟꯖꯒ꯭ꯔꯣ
ꯑꯁ ꯃꯊꯦꯜ ꯌꯥꯝꯃꯟꯗꯨꯅ ꯆꯥꯕ ꯉꯝꯗ꯭ꯔꯦ ꯀꯥꯡꯁꯣꯏ ꯑꯃ ꯏꯔꯣꯝꯕ ꯑꯃ ꯀꯥꯡꯉꯧ ꯑꯃ ꯄꯣ ꯑꯃ
ꯑꯁ ꯅꯨꯡꯉꯥꯏꯍꯦ ꯑꯗꯨꯗꯤ
ꯑꯅꯨꯡꯉ ꯑꯦꯅꯗꯤ ꯀꯂ ꯁꯂꯄꯠꯇ ꯉꯕ ꯎ ꯊ ꯆꯂ ꯆꯄ꯭ꯔꯣ ꯀꯩ ꯏꯁꯁ ꯑꯔꯒ ꯆ ꯀꯦ
ꯑ ꯑꯩꯈꯣꯏꯗꯤ ꯏꯁꯀ꯭ꯋꯥꯁ ꯇꯥꯔꯦ
ꯏꯁꯀꯣ ꯑ ꯁꯥ ꯀꯣꯏꯔ ꯆꯥꯅꯤꯡꯉꯦ ꯅꯣꯏꯗꯤ ꯄꯥꯝꯕ꯭ꯔꯣ ꯆꯤꯡꯗ ꯂꯩꯕ꯭ꯔꯣ
ꯇꯝꯄꯥꯛꯇ ꯂꯩꯕꯅꯦ
ꯑꯣ ꯑꯣ ꯎ ꯆꯤꯟꯅꯅꯥꯎꯗꯤ ꯀꯌꯥ ꯄꯣ ꯆꯤꯟꯅꯅꯥꯎ ꯀꯌꯥꯔꯣ
ꯑꯥ ꯃꯔꯤ
ꯀ ꯀꯅ ꯄꯥꯎ ꯀꯅ
ꯅꯨꯄꯤ ꯑꯅꯤ ꯅꯨꯄꯥ ꯑꯅꯤ
ꯑꯣ ꯑꯣ ꯂꯣꯏꯅ ꯅꯨꯄꯤ ꯊꯤꯕ ꯌꯥꯎꯔꯕꯣ ꯌꯨꯝ ꯄꯥꯝꯕ ꯌꯥꯎꯔꯕꯣ
ꯑꯥ ꯌꯥꯎꯗꯦ
ꯑꯣ ꯅꯪ ꯅ ꯇꯣꯝꯕꯤꯔꯣ
ꯁꯦꯀꯦꯟ ꯍꯥꯏꯇꯥꯔꯦ
ꯑꯣ ꯁꯍꯤ ꯀꯌꯥ ꯁꯨꯔꯕꯣ
ꯀꯨꯟ
ꯑꯣ ꯑꯉꯥꯡ ꯑꯣꯏꯔꯤꯅꯦ ꯑꯩꯗꯤ ꯇ꯭ꯋꯦꯟꯇꯤ ꯅꯥꯏꯟ
ꯑꯣ ꯑꯗꯨꯗꯤ ꯌꯨꯝ ꯄꯥꯂꯝꯝꯒꯅꯤ
ꯄꯁꯥꯒ ꯂꯩꯌꯦ
ꯑ ꯑꯁ ꯅꯨꯡꯉꯥꯏꯍꯦ ꯐꯤ ꯐꯤ ꯑꯥꯎ ꯐꯤ ꯇꯧꯕ ꯍꯩꯕꯗꯤ ꯑꯁ ꯌꯥꯝ ꯐꯩꯍꯦ
ꯀꯁꯨ ꯋꯥꯏꯅ ꯑꯣꯗꯔ ꯃꯤꯅ ꯑꯣꯗꯔ ꯂꯥꯛꯑꯗꯤꯣꯏ ꯁꯥꯔ ꯎꯝ ꯃꯤ ꯁꯅ ꯍꯥꯏꯠꯇ ꯀꯣꯟ ꯁꯅꯦ
ꯑꯥꯎ ꯍꯣꯏ ꯍꯣꯏ ꯍꯣꯏ ꯃꯤꯠꯁꯨ ꯅꯉꯥꯏꯗ ꯍ ꯑꯗꯨꯝ ꯇꯧꯋꯦ ꯍꯥꯏ
ꯋꯥꯗ ꯑꯣꯗꯔ ꯉꯥꯛꯇ ꯂꯥꯛꯄ ꯀ
ꯑꯥꯎ ꯑꯁ ꯑꯗꯨꯗꯤ ꯄꯩꯁꯥ ꯌꯥꯝ ꯄꯥꯝꯔꯝꯒꯅꯤꯍꯦ
ꯍꯥꯏꯠ ꯏꯒ ꯅꯣꯡꯁꯨꯕ꯭ꯔꯣ
ꯅꯣꯡꯗꯤ ꯆꯨꯗꯦ ꯅꯣꯏ ꯆꯨꯕ꯭ꯔꯥ
ꯑꯩꯈꯣꯏꯗꯤ ꯅꯣꯡ ꯆꯨꯑꯦ ꯑꯗꯨꯒꯤ
ꯑꯣ ꯉꯔꯥꯡꯗꯤ ꯆꯨꯏꯦ ꯑꯗꯨ ꯑꯣꯏꯔꯁꯨ ꯀꯟꯅꯗꯤ ꯆꯨꯗꯦ
ꯎꯝ ꯑꯁ ꯅꯣꯡ ꯆꯨꯔꯁꯨ ꯁꯥꯏꯗ
ꯑꯣ ꯈꯨꯟꯗ꯭ꯔꯥ ꯅꯠꯇ꯭ꯔꯒ ꯀꯥꯏꯗ꯭ꯔ ꯑ ꯅꯨꯡꯉꯥꯏꯔꯝꯅꯤꯍꯦ ꯑꯗꯨꯗꯤ
ꯎꯝ ꯆꯤꯡꯅꯗꯤ ꯅꯨꯡꯉꯥꯏꯦ
ꯌꯨꯝ ꯄꯥꯜꯂꯕ꯭ꯔꯣ ꯅꯠꯇ꯭ꯔꯒ
ꯄꯥꯟꯗ꯭ꯔꯤꯌꯦ ꯋꯥꯠꯂꯤꯅ ꯆꯍꯤ ꯑꯃꯅꯤ ꯑꯅꯤ ꯋꯥꯠꯂꯤ ꯅꯨꯄꯥꯁꯨ ꯐꯪꯗ꯭ꯔꯦꯒ
ꯑꯣ ꯐꯪꯔꯝꯒꯅꯤꯍꯦ
ꯍꯧꯖꯤꯛꯀꯥꯟꯗꯤ ꯅꯨꯄꯥ ꯐꯠꯇꯦ ꯑꯗꯨꯒꯤ ꯀꯤꯒꯦ
ꯑꯥꯎ ꯑꯗꯨꯒꯤ ꯀꯤꯕ꯭ꯔꯥ
ꯏꯅꯦꯗ ꯄꯥꯟ꯭ꯔꯁꯨꯣ ꯌꯥꯏꯅ ꯅꯨꯄꯥꯁꯨ ꯒ꯭ꯌꯥꯟ ꯇꯥꯕ ꯊꯤꯕ ꯋꯥꯔꯦ
ꯑꯥꯎ ꯍꯣꯏ ꯍꯣꯏ ꯍꯣꯏ ꯒ꯭ꯌꯥꯟ ꯇꯥꯕ ꯂꯩꯔꯤꯗꯤꯦ ꯐꯥꯗꯕ
ꯂꯣ ꯆꯥꯗꯕꯅꯤꯅ ꯭ꯟ ꯇ
ꯑ ꯑꯗꯨ ꯑꯗꯨꯅꯦ ꯍꯧꯖꯤꯛꯀꯥꯟꯗꯤ ꯇꯣꯂꯣꯞ ꯆꯥꯕꯁꯨ ꯆꯥꯗꯕꯁꯨ ꯁꯨ ꯑꯗꯨꯝ ꯉꯥꯎꯁꯤꯜꯂꯒ ꯂꯩꯌꯦ ꯑꯗꯨꯒꯤ ꯑꯁ ꯇꯜꯂꯦ
ꯗ ꯅꯣꯏꯗꯤ ꯑꯈꯥꯡ ꯐꯖꯕ ꯐꯖꯕ ꯂꯩꯔꯝꯅꯤꯗ ꯅꯣꯏꯒꯤꯗꯤ
ꯈꯪꯗꯦꯗ
ꯃ ꯁꯥꯥꯏ ꯁꯨ ꯐꯖꯔꯣ ꯑꯝꯗꯣ ꯃꯥꯂꯀ
ꯈꯪꯗ ꯆꯌꯦ ꯆꯌꯦ ꯎꯝ
ꯃꯤꯅ ꯀꯅꯥ ꯀꯅꯥ ꯂꯩꯕ꯭ꯔꯣ ꯃꯤ ꯃꯈꯣꯟꯅꯦ ꯑꯇꯥꯏꯅ
ꯏꯃꯥꯟꯅꯕꯤꯒ ꯂꯩꯕ ꯑꯗꯨꯒꯤ
ꯐꯦꯃꯤꯂꯤ ꯂꯩꯕ꯭ꯔꯣ
ꯑ ꯅꯠꯇꯦ
ꯑꯣ ꯑꯣ ꯑꯣ
ꯏꯃꯥꯟꯅꯕꯤꯒ ꯂꯩꯕꯀꯣ
ꯑꯣꯗ ꯀꯔꯔꯤ ꯇꯥꯎꯅꯤ ꯀꯣꯏ ꯐ ꯆ ꯀꯦꯔ ꯑꯗ ꯂꯩꯒꯦꯔ
ꯍꯧꯖꯤꯛꯇꯤ ꯌꯨꯝꯗ ꯑꯗꯨꯝꯝ ꯂꯩꯅꯤ
ꯊꯕꯛ ꯁꯨ ꯐꯤꯒꯨꯝꯕ ꯁꯨꯕꯤꯔꯣ ꯅꯠꯇ꯭ꯔꯒ ꯑꯗꯨꯝ ꯇꯝꯃꯒ ꯀꯔꯤ ꯀꯔꯤ ꯐꯠ ꯕꯣꯔꯒꯨꯝꯕ ꯌꯦꯡꯕ꯭ꯔꯣ
ꯍꯣꯏ ꯌꯦꯡꯉꯦ ꯍꯣꯏ
ꯅꯤ ꯂꯩꯔ
ꯑꯩꯉꯦ
ꯀꯣꯏ ꯊ ꯌꯦ ꯅꯠꯇ ꯣ ꯀꯥꯏ ꯃꯅ ꯉꯗ ꯅ
ꯑꯣ ꯑ ꯍꯣꯏ ꯍꯣꯏ ꯑꯗꯨꯝ ꯇꯅꯦ ꯅꯣꯏ ꯑꯁ ꯑꯩꯈꯣꯏꯗꯤ ꯕꯣꯔ ꯌꯦꯡꯉꯔ ꯌꯦꯡꯉꯒ ꯂꯣꯏꯔꯦ
ꯍꯣꯏꯅꯦ ꯌꯦꯡꯉꯨꯗ ꯅꯣꯏꯗꯤ ꯑꯩꯈꯣꯏꯗꯤ ꯑꯁ ꯋꯥ ꯊꯕꯛ ꯁꯨꯔꯗꯤ ꯋꯥ
ꯑꯥꯎ ꯍꯣꯏ-ꯍꯣꯏ ꯑꯥꯎ ꯍꯣꯏ ꯑꯈꯣꯏꯗꯤ ꯕꯣꯜ ꯌꯦꯡꯔꯒ ꯏꯁ ꯑꯈꯣꯏꯅ ꯁꯞꯄꯣꯔꯠ ꯇꯧꯕ ꯇꯤꯝꯗꯣ ꯉꯝꯗ꯭ꯔꯗꯤ ꯑꯃꯨꯛ
ꯀꯔꯤ ꯁꯄ꯭ꯔꯣꯠ ꯀꯅꯥꯗ ꯇꯧꯕ꯭ꯔꯣ
ꯑꯩꯗꯤ ꯑ-ꯖꯤꯕ ꯕ꯭ꯔꯥꯖꯤꯜꯗ ꯇꯧꯕꯅꯦꯕ꯫
ꯑꯁ ꯁꯤꯔꯦꯍꯦ ꯑꯗꯨꯗꯤ꯫
ꯕꯒꯤ ꯑꯩ ꯑꯩꯗꯣ ꯀꯞꯔꯒ-ꯀꯞꯔꯒ ꯂꯣꯏꯔꯦ꯫ ꯑꯗꯨꯒ ꯉꯔꯥꯡꯗꯤ ꯑ-ꯄꯣꯔꯇꯨꯒꯜꯒ ꯑꯁ ꯁ꯭ꯄꯦꯟꯁ ꯅꯥꯏꯑꯦꯗꯅ ꯑꯗꯣ ꯑꯩꯅ ꯁ꯭ꯄꯦꯟꯕꯨ ꯁꯞꯄꯣꯔꯠ ꯇꯧꯕ ꯑꯗꯨꯕꯨꯏ ꯉꯝꯈ꯭ꯔꯦ꯫
ꯍꯣꯏꯅꯦꯀꯣ ꯑꯗꯨꯗꯤ ꯍꯣꯔꯦꯟ ꯅꯪꯗꯤ ꯅꯨꯡꯉꯥꯏꯔꯦꯅꯦ ꯑꯗꯨ ꯍꯣꯔꯦꯟꯁꯨ ꯑꯃꯨꯛ ꯌꯦꯡꯗꯗꯤ ꯀꯅꯥ ꯁꯄꯣꯠ ꯇꯧꯗꯣꯏꯕ ꯍꯣꯔꯦꯟꯗꯤ ꯀꯩꯅꯣ ꯑꯔꯖꯦꯟꯇꯤꯅꯥꯒ ꯀꯅꯥ꯫
ꯑꯥꯔꯖꯦꯟꯇꯤꯅꯥꯒ ꯐ꯭ꯔꯥꯟꯁ ꯅꯠꯇ꯭ꯔꯣ꯫
ꯈꯪꯗꯦ ꯑꯩꯁꯨ ꯑꯩꯗꯤ ꯄꯨꯡ ꯃꯄꯟ ꯃꯈꯥꯏꯗꯅꯦ ꯍꯥꯏꯌꯦ ꯍꯣꯔꯦꯟꯗꯤ ꯉꯜꯂꯦ꯫ ꯄꯨꯡꯗꯣ
ꯑꯥꯎ ꯍꯣꯔꯦꯟꯒꯤꯗꯤ ꯈꯪꯗ꯭ꯔꯦ ꯇꯤꯝꯒꯤ ꯃꯁꯛ ꯌꯦꯡꯂꯡꯒ ꯁꯞꯄꯣꯔꯠ ꯇꯧꯒꯦ꯫
ꯎꯝ-ꯎꯝ
ꯅꯣꯏꯗꯤ ꯌꯦꯡꯅꯤꯡꯗ꯭ꯔꯕꯣ꯫
ꯑꯩꯈꯣꯏ ꯑꯗꯨꯝ ꯃꯤ ꯈꯔ ꯑꯗꯨꯗꯤ ꯌꯦꯡꯉꯤꯗ ꯏꯃꯨꯡꯁꯤꯡꯗꯤꯀꯣ ꯑꯗꯣ ꯑꯩꯈꯣꯏꯖꯨ ꯌꯦꯡꯒꯅꯤ ꯑꯩꯈꯣꯏ ꯏꯅꯥꯎꯄꯥꯈꯣꯏ ꯗꯗꯥꯈ ꯍꯣꯏ ꯑꯗꯨꯝ ꯌꯦꯡꯏꯗ꯫
ꯑꯣ ꯅꯪꯅꯗꯤ ꯌꯦꯡꯅꯤꯡꯗꯕ
ꯐꯔꯦ ꯌꯦꯡꯕ ꯉꯝꯗ꯭ꯔꯦ ꯃꯤꯠꯁꯦ ꯀꯨꯏꯅ ꯄꯥꯡꯕ ꯉꯝꯗꯦꯗ
ꯑꯥꯎ
ꯍꯧꯒꯠꯂꯒ ꯑꯃꯨꯛ ꯆꯥꯛ ꯊꯣꯡꯒꯅꯤ ꯃꯣꯏꯕꯨ ꯄꯤꯆꯥꯔ ꯅꯤ ꯃꯣꯏꯗꯤ ꯅꯨꯡꯉꯥꯏꯔꯦ꯫
ꯑꯥꯎ ꯍꯣꯏ-ꯍꯣꯏ ꯋꯥꯔꯝꯅꯤ꯫
ꯃꯤ ꯌꯥꯝꯕꯒꯀꯣ ꯑꯩꯁ ꯃꯤ ꯇꯔꯥ ꯍꯦꯜꯂꯦꯕ ꯈꯣꯏꯗꯤ꯫
ꯎꯝ
ꯄꯥꯃꯌꯥꯝꯕꯀꯣ ꯃꯣꯏꯗꯤ ꯆꯥ ꯅꯤꯡꯉꯥꯏ ꯈꯛꯇ꯫ ꯍꯧꯒꯠꯂꯒ
ꯀꯅꯥ-ꯀꯅꯥꯔꯥ
ꯅꯨꯄꯥꯁꯤꯡꯗꯤ ꯆꯥꯅꯤꯉꯥꯏ ꯈꯛ
ꯀꯔꯤꯅꯣ ꯑꯕꯦꯁꯅꯥ ꯅꯈꯣꯏꯁꯦ ꯑꯩꯒꯤ ꯃꯔꯝꯂ ꯀꯔꯤꯅꯣꯕꯥ ꯅꯠꯇꯦ ꯁꯤꯗꯥ
ꯑ-ꯑꯇꯣꯞꯄꯁꯤꯡꯒꯤ ꯅꯨꯄꯥ ꯑꯇꯣꯞꯄꯁꯤꯡꯒꯤ ꯑꯗꯨꯝ ꯆꯥꯛꯀꯨꯝꯕ ꯊꯣꯡ ꯗꯨ ꯌꯥꯝ ꯍꯩꯌꯦꯗꯅ꯫
ꯑꯁ ꯃꯣꯏꯗꯤ ꯊꯣꯡꯗꯦꯗꯥ ꯇꯜ ꯑꯗꯨꯗꯤ ꯍꯧꯒꯠꯂꯒ ꯊꯕꯛ ꯆꯠꯀꯅꯤ, ꯀꯣꯂꯦꯖ ꯆꯠꯀꯅꯤ꯫ ꯇꯥꯃꯣ ꯍꯜꯂꯒ ꯇꯨꯝꯒꯅꯤ ꯕꯣꯜ ꯌꯦꯡꯒꯅꯤ꯫ ꯃꯣꯏꯗꯤ ꯅꯨꯡꯉꯥꯏꯔꯦꯗ ꯅꯨꯄꯤ ꯊꯤꯔꯣ ꯍꯥꯏꯔꯁꯨ ꯌꯥꯗꯦ꯫
ꯂꯩꯕ ꯅꯨꯡꯉꯥꯏꯕ
ꯑꯁ ꯃꯤ ꯌꯥꯝꯃ ꯀꯣ ꯒ꯭ꯌꯥꯁꯁ ꯐꯥꯎ ꯒ꯭ꯌꯥꯁ ꯐꯥꯎ ꯊꯣꯡꯗꯦ꯫ ꯆꯐꯨ ꯆꯥꯎꯕꯗꯣ ꯃꯩꯗ-ꯃꯩꯗ ꯊꯣꯡꯔꯒ ꯑꯩꯁ! ꯍꯨꯃꯥꯡꯅꯀꯣ ꯆꯤꯡꯗꯗꯤ ꯆꯥꯡ-ꯑꯦꯟꯁꯥꯡ ꯊꯣꯡꯕꯗꯨ ꯉꯟꯕ ꯄꯨꯡ ꯑꯍꯨꯝ-ꯃꯔꯤ ꯇꯥꯔꯗꯤ ꯊꯣꯡꯉꯦꯗꯅ ꯆꯤꯡꯗꯗꯤ꯫
ꯑꯌꯥ ꯑ-ꯌꯥꯝ ꯑꯌꯥ
ꯑꯗꯨꯒꯤꯀꯣ ꯑꯁ ꯍꯨꯃꯥꯡꯅ ꯂꯣꯏꯕꯅꯦꯍꯦ ꯆꯥꯛ- ꯑꯦꯟꯁꯥꯡ ꯊꯣꯡꯕꯗꯀꯣ꯫
ꯋꯥꯔꯝꯅꯤꯍꯦ ꯑꯗꯨꯗꯤ
ꯋꯥꯏ ꯏꯗ ꯃꯔꯛꯇꯨꯗꯤ ꯏꯆꯦꯅ ꯑꯃꯨꯛ ꯊꯣꯡꯉꯦ ꯑꯩꯅ ꯊꯣꯡꯉ ꯏꯅꯥꯎꯄꯤꯗꯤ ꯀꯣꯂꯦꯖ ꯀꯥꯔꯕꯅꯤꯅ ꯃꯥꯗꯤ ꯁꯣꯅ ꯅꯪ꯭ꯔꯦꯕ
ꯑꯗꯨꯗꯤ ꯄꯨꯡ ꯑꯍꯨꯝ ꯃꯔꯤꯗ ꯍꯧꯒꯠꯂꯗꯤ ꯇꯨꯝꯕ ꯃꯇꯝ ꯂꯩꯇꯦꯗꯅ ꯑꯍ
ꯄꯨꯡ ꯃꯤꯗꯤ ꯃꯤ ꯊꯕꯛ ꯆꯠꯄꯁꯤꯡ ꯄꯨꯡ ꯇꯔꯦꯠꯇ ꯆꯠꯄ ꯅꯪꯅꯕ ꯁꯦꯝ ꯁꯥꯕ ꯀꯗ ꯑ
ꯑꯣ
ꯀꯣꯗꯥꯗꯁꯨ ꯍꯧꯖꯤꯩ ꯄ ꯑꯁ ꯅ ꯐꯨ ꯌꯥ ꯑꯝꯝꯕ ꯆꯐꯨ ꯆꯥꯎꯥꯕꯒ ꯁꯥ ꯀꯦꯖꯤ ꯑꯃ ꯀꯣꯟꯅ ꯑꯗꯨꯗ
ꯑꯣ ꯑ ꯍꯣꯏ ꯍꯣꯏ ꯅꯨꯄꯥ ꯌꯥꯝꯅ ꯂꯩ ꯑꯗꯨꯒꯤꯀꯣ
ꯆꯥ ꯑꯗꯨꯁꯨ ꯆꯥꯛꯀꯟꯕ ꯉꯥꯛꯇꯕꯣ
ꯑꯥꯎ ꯅꯨꯄꯤꯗꯒꯤ ꯅꯨꯄꯥꯗꯤ ꯑꯥꯎ ꯆꯥꯛ ꯆꯥꯏ ꯑꯥ ꯌꯥꯝꯅ ꯆꯥꯏꯗꯅ
ꯑꯦ ꯍꯧꯖꯤꯛ ꯉꯥꯏꯍꯥꯛ ꯂꯥꯛꯏꯗꯤ ꯑꯃꯨꯛ ꯊꯣꯕ ꯍꯧꯔꯅꯤꯅ ꯗꯥꯡꯉꯦ
ꯑꯩꯌꯥ ꯌꯥꯝ
ꯅꯨꯡꯉꯥꯏꯁꯨ ꯅꯨꯡꯉꯥꯏꯗ ꯍꯧꯖꯤꯛꯁꯤꯀꯣ ꯑꯁ ꯑꯗꯨꯝ ꯏꯃꯣꯝ ꯃꯌꯥꯝ ꯄꯣꯜꯂꯒ ꯆꯥꯕ ꯆꯣꯡꯅꯅꯨꯡꯉꯥꯏ
ꯑꯥꯎ ꯍꯣꯏ ꯍꯣꯏ ꯍꯣꯏ ꯃꯤ ꯌꯥꯝꯔꯒ ꯆꯥꯕꯗꯤ ꯍꯣꯏ ꯅꯨꯡꯉꯥꯏ ꯑꯩꯈꯣꯏꯗꯤ ꯇꯝꯄꯥꯛꯇ ꯂꯩꯕꯒꯤ ꯏ ꯏꯃꯥꯟꯅꯕꯤ ꯈꯣꯏꯒ ꯂꯩꯕꯒꯤꯀꯣ ꯑꯩꯈꯣꯏꯗꯤ ꯃꯤ ꯑꯍꯨꯝ
ꯈꯨ ꯈꯨꯟ ꯈꯨꯣꯟꯗꯤ ꯂꯩꯔꯝꯅꯤ ꯅ ꯆꯤꯡ ꯀꯨꯝꯕꯗꯗꯕ ꯎꯝ ꯎ ꯈꯨꯟꯁꯨ ꯈ꯭ꯔꯤꯁꯃꯥꯁꯁꯨ ꯅꯛꯁꯤꯟꯈ꯭ꯔꯦ ꯈꯨꯣꯟ ꯆꯠꯅꯤꯡꯉꯥꯏꯁꯨ ꯑꯣꯏꯗ꯭ꯔꯤꯗ
ꯑꯥ
ꯇꯖꯀꯣ
ꯎꯝ
ꯖꯒꯣꯏꯒꯨꯝꯕ ꯁꯥꯕꯁꯨ ꯅꯣꯏꯁꯨ ꯖꯒꯣꯏꯗꯤ ꯁꯥꯔꯝꯒꯅꯤ ꯈ꯭ꯔꯤꯁꯃꯥꯁ ꯃꯇꯝꯗꯁꯨ
ꯑꯥꯎ ꯍꯣꯏ ꯍꯣꯏ ꯑ ꯑꯗꯨꯝ ꯇꯧꯋꯦ ꯑꯗꯨꯒ ꯑꯩꯈꯣꯏꯁꯨ ꯇꯧꯗꯦ ꯍꯥꯏꯕꯗꯤ ꯑꯩꯈꯣꯏꯅꯗꯤ ꯊꯦꯡ ꯊꯦꯡꯅ ꯂꯥꯛꯄꯒꯤꯀꯣ ꯃꯇꯝꯗꯣ ꯂꯩꯇꯕ ꯑꯗꯨꯒꯤ
ꯀꯁꯃꯁꯨ ꯅꯨꯡꯉꯥꯏꯗꯤꯦ ꯅꯨꯡꯉꯥꯏꯕꯅꯤꯗꯥ ꯁꯥꯒꯨꯝꯕ ꯊꯣꯡꯉꯒ ꯆꯥꯕ ꯏꯃꯥꯟꯅꯕꯤ ꯏꯃꯥꯟꯅꯕꯁꯦ ꯄꯨꯜꯂꯒ ꯆꯥꯃꯤꯟꯅꯕ ꯀꯣꯏꯕ ꯀꯣ
ꯍꯣꯏ ꯌꯥꯝ ꯅꯨꯡꯉꯥꯏ ꯑꯗꯨꯒ ꯗ꯭ꯔꯦꯁꯀꯨꯝꯕꯁꯨ ꯑꯅꯧ ꯑꯅꯧꯕ ꯁꯦꯠꯂꯤꯗꯅ
ꯈ꯭ꯔꯤꯁꯃꯥꯁꯇꯗꯤ ꯗ꯭ꯔꯦꯁ ꯑꯅꯧꯕ ꯁꯦꯠꯄ ꯐꯪꯕ ꯑꯗꯨ ꯀꯣꯏ ꯀꯟꯁ ꯆꯩ ꯅꯨꯅꯨꯡꯉꯕꯗꯤꯦ ꯀꯣꯏ ꯆꯩ ꯃꯜꯗꯦ
ꯑꯣ ꯈ꯭ꯔꯤꯁꯃꯥꯁ ꯗ꯭ꯔꯦꯁꯒꯨꯝꯕ ꯂꯩꯕꯗꯣ ꯈꯨꯟꯗ ꯂꯩꯕ꯭ꯔꯥ ꯅꯠꯇ꯭ꯔꯒ ꯇꯝꯄꯥꯛꯇ
ꯇ ꯄꯇꯁꯨ ꯆꯔꯦ ꯐ ꯑꯗꯨꯗꯤ ꯇꯥꯡꯉꯅꯤꯗꯅ
ꯑꯥꯎ ꯍꯣꯏ ꯍꯣꯏ ꯇꯥꯡꯅꯤ
ꯂꯝꯄꯥꯛꯇ ꯇꯪꯈꯥꯏ ꯄꯤꯕꯗꯣ ꯃꯣꯏꯗꯤ ꯇꯪꯈꯥꯏ ꯑꯦꯛꯁꯇ꯭ꯔꯥ ꯂꯧꯕ
ꯑꯥꯎ ꯍꯣꯏ ꯍꯣꯏ ꯑꯗꯨꯝ ꯇꯧꯋꯦ ꯎꯝ ꯍꯣꯏ ꯍꯣꯏ ꯀꯣꯏꯔꯀꯦ ꯅꯥꯏꯔꯝ
ꯦ ꯉꯥꯏꯦꯔ ꯍꯣ ꯀꯕꯗꯤ ꯂꯥꯏꯕ꯭ꯔꯣ꯫ ꯏꯗꯇꯅꯦ
ꯑꯥꯎ ꯍꯣꯏ ꯂꯌꯦꯦ ꯍꯣꯏ꯫
ꯂꯩꯕ꯭ꯔꯣ
ꯑꯥꯎ ꯂꯩꯌꯦꯦ ꯑꯩꯈꯣꯏꯗꯗꯤ ꯂꯥꯎꯒꯨꯝꯕꯁꯨ ꯂꯩꯕꯒꯤꯀꯣ꯫ ꯑꯩꯒꯤ ꯑꯥꯎ꯫
ꯆꯥꯡꯉꯦ ꯆꯨꯆꯥꯛꯁꯨ ꯊꯕꯤꯁꯨ ꯃꯣꯔꯣꯛꯁꯨ꯫
ꯍ ꯍꯣꯏ ꯍꯣꯏ ꯍꯣꯏ ꯈꯨꯟꯗꯗꯤ ꯍꯣꯏ ꯑꯗꯨꯝ ꯐꯪꯉꯦ꯫
ꯑꯗꯨꯗꯤ ꯇꯄꯥꯛꯒꯤꯗꯤ ꯐ꯭ꯔꯦꯁ ꯐꯪꯗꯦꯗꯅ ꯏꯁꯥꯡꯄꯤꯗꯤ ꯆꯤꯡꯒꯤꯗꯤ ꯑꯗꯨꯝ ꯍꯤꯡꯒꯣꯜꯗ ꯂꯧꯔꯒ ꯍꯦꯛ ꯆꯥꯕ
ꯎꯝ ꯍꯣꯏ ꯑꯗꯨꯝ ꯇꯧꯋꯦ ꯊꯥꯕꯤꯒꯨꯝꯕꯁꯨ ꯂꯩꯔꯝꯅꯤ ꯍꯧꯖꯤꯛꯀꯥꯟ ꯑꯥꯎ
ꯆꯨꯖꯥꯛꯁꯨꯨ ꯆꯥꯕ ꯍꯧꯔꯦ
ꯑꯣ ꯍꯣꯏ ꯑꯁ ꯍꯥꯎꯕꯗꯣ
ꯎꯝ꯫
ꯉꯁꯤꯗꯤ ꯀꯃꯥꯏ ꯀꯃꯥꯏ ꯇꯧꯅꯤ ꯑꯗꯨꯝ
ꯐꯤ ꯁꯥꯒꯦ ꯇꯧꯔꯒ ꯅꯣꯡ ꯆꯨꯕꯒꯤ꯫ ꯀꯣ ꯑꯩꯁ ꯃꯁꯔꯨꯝ ꯊꯤꯕ ꯆꯠꯁꯤꯔꯥ ꯈꯪꯗꯦ꯫ ꯃꯁꯔꯨꯝꯁꯨ ꯆꯥꯅꯤꯡꯕ꯫
ꯑꯣ ꯃꯁꯨꯝꯒꯨꯝꯁꯨ ꯌꯥꯝꯕ꯭ꯔꯥ
ꯍꯣꯏ ꯌꯥꯝꯃꯦ ꯑꯉꯥꯡꯕꯁꯨ ꯑꯋꯥꯏꯗꯨꯁꯨ ꯂꯩꯌꯦ
ꯑꯣ ꯑꯩꯁ ꯌꯥꯝ ꯐꯩꯌꯦ ꯑꯣ ꯍꯣꯏ ꯍꯣꯏ ꯆꯥꯕꯗꯤ ꯍꯥꯎꯕ
ꯑꯣ ꯑꯦ ꯒ꯭ꯔꯨꯞ ꯌꯥꯝꯅꯗꯤ ꯅꯨꯡꯉꯥꯏꯗ ꯑꯣ ꯏꯃꯅꯥꯕꯤ ꯁꯤꯡ ꯀꯣꯏꯕꯒ ꯆꯠꯄꯗꯤ ꯀꯣ ꯅꯨꯡꯉꯥꯏꯗꯤ ꯅꯨꯡꯉꯥꯏꯌꯦ ꯍꯧꯖꯤꯛ ꯆꯥꯠꯁꯤꯔꯥ ꯇꯧꯔꯒ ꯅꯣꯡ ꯆꯨꯃꯟꯕꯥꯒꯤ ꯐꯔꯛ ꯇꯔꯥ ꯂꯩꯔꯦ ꯀꯔꯤ ꯇꯧꯅꯤ ꯅꯣꯡ ꯆꯨꯔꯗꯤ ꯑꯗꯨꯝ ꯐꯃꯨꯡꯊꯛꯇ ꯇꯨꯝ ꯇꯨꯝ ꯂꯩꯕ ꯇꯕ ꯉꯥꯏꯍꯥꯛ ꯂꯩꯔꯥꯗꯤ ꯆꯥꯛ ꯌꯦꯟꯁꯥꯡ ꯊꯣꯡꯕ ꯍꯧꯔꯅꯤ ꯑꯃꯨꯛ